ꯍꯜꯂꯣ
ꯍꯜꯂꯣ
ꯇꯥꯔꯕꯣ
ꯇꯥꯏꯌꯦ-ꯇꯥꯏꯌꯦ ꯀꯩꯗꯧꯔꯤꯅꯣ?
ꯑꯩꯗꯤ ꯍꯤꯞꯄꯒ ꯂꯩꯌꯦ꯫
ꯌꯨꯝꯗꯔꯣ?
ꯍꯣꯏ ꯌꯨꯝꯗ ꯂꯩꯌꯦ꯫ ꯅꯪꯗꯤ?
ꯑꯩꯗꯤ ꯊꯕꯛ ꯆꯠꯂꯤꯗ꯫
ꯑꯣ ꯌꯥꯝ ꯐꯩꯅꯦ ꯅꯪꯗꯤ ꯊꯕꯛꯁꯨ ꯆꯠꯂꯒ
ꯐꯠꯇꯦꯗ꯫
ꯅꯪꯗꯤ ꯀꯩ-ꯀꯩ ꯇꯧꯔꯒ ꯂꯩꯔꯒꯦ?
ꯅꯦꯠꯋꯥꯛꯁꯦ ꯅꯨꯡꯉꯥꯏꯇꯦ ꯀꯃꯥꯏ ꯇꯧꯕꯅꯣ ꯈꯔ ꯂꯦꯡꯕꯤꯕ ꯌꯥꯒꯗ꯭ꯔꯥ?
ꯐꯠꯇꯕ ꯃꯥꯂꯦꯗ ꯇꯥꯕ꯭ꯔꯣ?
ꯅꯦꯠꯋꯥꯔꯛ ꯅꯨꯡꯉꯥꯏꯇꯦ꯫
ꯍꯣꯏ ꯇꯥꯔꯕꯣ?
ꯑꯥꯎ ꯇꯥꯏ ꯇꯥꯏ꯫
ꯆꯥꯛ ꯆꯥꯔꯕꯣ ꯅꯪꯗꯤ?
ꯆꯥꯗ꯭ꯔꯤꯗ ꯇꯤꯐꯤꯟ ꯑꯣꯏꯅ ꯄꯨꯔꯦ꯫
ꯑꯣ ꯑꯁ ꯌꯥꯝ ꯋꯥꯔꯝꯒꯅꯤꯀꯣ ꯊꯕꯛ ꯆꯠꯂꯗꯤ꯫
ꯋꯥꯕ ꯊꯕꯛ ꯅꯠꯇꯦꯗ ꯗ꯭ꯔꯃꯥ ꯌꯦꯡꯕ ꯊꯕꯛ
ꯗ꯭ꯔꯃꯥ ꯌꯦꯡꯕꯒꯤ ꯊꯕꯛꯁꯨ ꯂꯩꯔꯕꯣ ꯍꯟꯗꯛ꯫
ꯑꯧ ꯗ꯭ꯔꯃꯥ ꯌꯦꯡꯂꯒ ꯁꯦꯂꯔꯤ ꯐꯪꯕ꯫
ꯑꯁ ꯑꯗꯨꯒꯨꯝꯕꯁꯨ ꯌꯥꯎꯕ ꯌꯥꯏꯅꯦ ꯑꯩꯁꯨ꯫
ꯊꯤꯕꯤꯔꯛꯀꯦ꯫
ꯍꯣꯏ ꯊꯤꯔꯛꯑꯣ ꯑꯩꯒꯤꯁꯨ꯫ ꯏꯌꯨꯝꯗ ꯃꯤꯔꯦꯝ ꯑꯣꯏꯕꯁꯦ ꯋꯥꯔꯦꯕꯀꯣ꯫
ꯁ꯭ꯀꯨꯝ ꯀꯥꯗꯕ꯭ꯔꯣ?
ꯑꯩ ꯁ꯭ꯀꯨꯜ ꯀꯥꯕ ꯂꯣꯏꯔꯦ꯫
ꯑꯣ ꯌꯥꯝ ꯐꯩꯏ ꯑꯩꯁꯨ ꯂꯣꯏꯔꯦ꯫
ꯑꯣ ꯌꯥꯝ ꯐꯩꯌꯦ꯫
ꯑꯗꯨꯗꯤ ꯑꯩꯈꯣꯏ ꯂꯦꯡꯒꯥ ꯑꯣꯏꯔꯝ
ꯍꯣꯏ ꯑꯣꯔꯝꯕꯁꯨ
ꯍꯟꯗꯛꯅ ꯂꯣꯏꯔꯤꯔꯣ ꯂꯥꯁ ꯌꯔꯅꯔꯣ?
ꯎꯝ ꯇꯨ ꯊꯥꯎꯖꯟ ꯇ꯭ꯋꯦꯟꯇꯤ ꯇ꯭ꯋꯦꯟꯇꯤ ꯐꯣꯔꯗ ꯍꯣꯏ꯫
ꯑꯣ ꯑꯩꯈꯣꯏꯒꯤ ꯁꯤꯠ ꯇꯨꯟ ꯇ꯭ꯋꯦꯟꯇꯤ ꯐꯣꯔ ꯇ꯭ꯋꯦꯟꯇꯤ ꯐꯥꯏꯞꯇ ꯂꯣꯏꯕ꯫
ꯑꯣ ꯑꯗꯨ ꯑꯣꯏꯔꯁꯨ ꯌꯥꯝ ꯈꯦꯠꯅꯗꯦꯗ꯫
ꯌꯨꯝ ꯌꯨꯝꯗ ꯂꯩ ꯍꯥꯏꯁꯦ ꯈꯨꯟꯗꯔꯥ ꯅꯠꯇ꯭ꯔꯒ?
ꯈꯨꯟꯗꯅꯦ ꯑꯩꯅ ꯂꯩꯕꯗꯤ꯫
ꯑꯣ
ꯑꯩ ꯈꯨꯟꯗ ꯉꯁꯤ ꯀꯩꯅꯣ ꯆꯥꯏꯌꯦ ꯂꯥꯏꯋꯥ ꯆꯥꯏꯌꯦ꯫
ꯑꯩ ꯍꯥꯎꯅꯤꯌꯦ ꯆꯥꯅꯤꯡꯉꯦ꯫
ꯍꯣꯏ ꯍꯥꯎ
ꯏꯔꯣꯟꯕ ꯏꯔꯣꯟꯕꯗꯨ ꯍꯥꯎꯕꯅꯤ꯫
ꯍꯣꯏ ꯃꯣꯔꯣꯛꯀ ꯃꯦꯠꯂꯁꯨ ꯍꯥꯎꯋꯦ꯫ ꯑꯩꯈꯣꯏ ꯉꯔꯥꯡ ꯅꯨꯡꯗꯥꯡꯅ ꯀꯩꯅꯣ ꯆꯥꯏꯌꯦꯕꯀꯣ ꯑꯩꯈꯣꯏꯗꯣ ꯫ ꯎꯝ ꯃꯦꯂꯒ ꯆꯥꯏꯌꯦꯕꯀꯣ ꯃꯣꯔꯣꯛ ꯃꯦꯠꯂꯒ ꯀꯣ꯫ ꯑꯗꯨꯒ ꯉꯁꯤꯅ ꯑꯃꯨꯛ ꯉꯥ ꯀꯧꯇꯥꯥꯒ ꯆꯥꯏꯌꯦ ꯍꯥꯎꯋꯦ꯫
ꯑ ꯑꯁ ꯍꯥꯎꯅꯤ ꯈꯔ ꯃꯣꯔꯣꯛ ꯁꯥꯔꯒ ꯍꯥꯎ
ꯅꯣꯏꯗꯗꯤ ꯐꯪꯗꯕ꯭ꯔꯣ꯫
ꯐꯪꯇꯦꯗ꯫
ꯑꯣ ꯅꯪ ꯏꯝꯐꯥꯜꯗ ꯂꯩꯕꯒꯤꯔꯣ꯫
ꯑꯥ ꯑꯗꯨꯒꯤꯅꯦ ꯐꯪꯗꯦꯕ ꯐꯪꯉꯁꯨ ꯇꯥꯡꯕꯗꯣ꯫ ꯌꯥꯝ ꯇꯥꯡꯉꯦ꯫
ꯍꯣꯏ ꯇꯥꯡꯉꯦ ꯍꯣꯡꯕ ꯃꯇꯝ ꯂꯥꯛꯈꯤꯅꯤꯗ ꯍꯧꯖꯤꯛ ꯅꯧꯔꯛꯄꯒꯤꯅꯦꯕ꯫
ꯎꯝ ꯑꯗꯣ ꯅꯪꯁꯨ ꯊꯤꯕ ꯆꯠꯄ꯭ꯔꯣ ꯫
ꯑꯩꯗꯤ ꯆꯠꯇꯦꯗ ꯃꯤꯅ ꯑꯩꯈꯣꯏ꯫ ꯎꯝ ꯏꯃꯥꯒꯤ ꯃꯅꯥꯎꯅꯨꯄꯤꯗꯣ ꯃꯣꯏꯗꯣ ꯑꯗꯨꯒꯨꯝꯕ꯫ ꯑꯁꯤꯒꯨꯝꯕ ꯃꯌꯥꯝ ꯂꯩꯌꯦꯕ ꯂꯩꯋꯥꯅꯦ ꯂꯩꯋꯥ ꯅꯠꯇꯕꯁꯨ ꯃꯌꯥꯝ ꯍꯧꯋꯦꯕ ꯃꯣꯏꯗꯗꯤꯀꯣ ꯫ ꯑꯗꯨ ꯃꯣꯏꯅ ꯄꯤꯔꯛꯄꯅꯤꯗꯥ ꯫ ꯑꯈꯣꯏꯁꯦ ꯌꯥꯝ ꯆꯥꯕ ꯑꯗꯨꯒꯤꯀꯣ꯫
ꯑꯇꯩꯗꯤ ꯀꯩ ꯀꯩ ꯐꯪꯒꯦ ꯫
ꯑꯈꯣꯏꯔꯣ ꯑꯈꯣꯏꯗꯤ ꯍꯤꯡꯒꯣꯜ ꯂꯩꯌꯦꯕꯀꯣ꯫ ꯑꯗꯨꯗꯒꯤ ꯑꯗ ꯎꯝ ꯑꯗꯨꯗꯒꯤ ꯑꯗꯨꯝ ꯍꯤꯟꯖꯥꯡꯁꯨ ꯑꯗꯨꯝ ꯂꯧꯔꯒ ꯆꯥꯏꯌꯦ ꯑꯗꯨꯗꯒꯤ ꯌꯥꯝ ꯂꯩꯕ ꯑꯣꯏꯗꯦꯕ꯫
ꯎꯝ ꯆꯤꯡꯒꯤ ꯊꯕꯤꯒꯨꯝꯕꯁꯨ ꯆꯥꯅꯤ
ꯑꯗꯨꯒꯨꯝꯕꯗꯣ ꯆꯥꯕ ꯐꯪꯒꯤꯗ꯭ꯔꯦ꯫
ꯆꯥꯕ ꯐꯪꯗ꯭ꯔꯦꯗ ꯀꯨꯏꯔꯦ ꯑꯩꯈꯣꯏ ꯑꯉꯥꯡ꯫ ꯑꯩꯈꯣꯏ ꯑꯉꯥꯡ ꯑꯣꯏꯔꯤꯀꯥꯟꯗ ꯈꯣꯏ ꯃꯥꯝꯃ ꯊꯝꯃꯦꯕꯀꯣ ꯑꯗꯨꯗꯨꯗꯤ ꯗꯨꯀꯥꯟꯗ ꯆꯥꯕ ꯗꯨꯈꯛ ꯉꯥꯏꯔꯦ ꯍꯧꯖꯤꯛ ꯆꯥꯕ ꯐꯪꯗ
ꯑꯣ ꯅꯪꯁꯨ ꯆꯤꯡꯗꯒꯤꯔꯣ꯫
ꯑꯧ ꯄꯤꯟꯗꯩ꯫
ꯑꯣ ꯑꯩꯈꯣꯏꯗꯤ ꯆꯤꯡ ꯍꯥꯏꯗꯣꯏꯔꯥ꯫ ꯇꯝ ꯍꯥꯏꯔ ꯒ꯭ꯌꯥꯟ ꯇꯥꯗꯕ ꯃꯐꯝꯅꯦ ꯑꯩꯈꯣꯏꯅ ꯂꯩꯔꯤꯁꯦ ꯃꯌꯥꯏꯗꯅꯦ꯫
ꯑꯣ ꯑꯣ
ꯑꯗꯨꯒꯤ ꯄꯣꯠ ꯍꯣꯏ ꯐꯪꯕꯨꯗꯤ ꯐꯪꯉꯦ ꯑꯗꯨꯝ ꯍꯥꯏꯗꯤ ꯆꯤꯡꯗꯁꯨ ꯑꯩꯈꯣꯏ ꯎꯝ ꯀꯩꯅꯣ ꯃꯔꯤ ꯃꯇꯥ ꯂꯩꯕꯒꯤꯀꯣ
ꯎꯝ
ꯑꯗꯨꯝ ꯄꯤꯕꯨꯗꯤ ꯄꯤꯔꯛꯑꯦ ꯑꯗꯣ ꯍꯧꯖꯤꯛꯇꯤ ꯄꯤꯔꯛꯇ꯭ꯔꯦꯗ꯫
ꯊꯕꯤ ꯑꯆꯧꯕꯒꯗꯣ ꯆꯤꯡꯒꯤꯗꯣ ꯍꯥꯎꯕꯅꯦ꯫
ꯑꯧ ꯃꯅꯝ ꯇꯨ ꯑꯁ ꯅꯨꯡꯁꯤꯕꯅꯤ
ꯆꯥꯕꯗꯁꯨ ꯑꯩꯈꯣꯏ ꯑꯁꯤꯗ ꯊꯥꯅꯕꯒ ꯃꯥꯟꯅꯗꯕꯅꯦꯕꯒꯣ
ꯑꯥꯎ
ꯆꯦꯡꯒꯤ ꯊꯕꯤ ꯍꯥꯏꯔꯗꯤ ꯑꯁ ꯍꯥꯎꯋꯦꯍꯦ ꯇꯥꯡꯉꯁꯨ ꯑꯗꯨꯝ ꯂꯩꯌꯦ ꯑꯈꯣꯏꯗꯤ
ꯑꯗꯨꯝ ꯅꯨꯡꯇꯤꯒꯤ ꯌꯨꯝꯗ ꯀꯩꯀꯩ ꯊꯕꯛ ꯇꯧꯔꯒ ꯂꯩꯕꯅꯣ
ꯑꯩ ꯀꯩꯅꯣ ꯇꯧꯗꯦꯗ ꯑꯩ ꯉꯁꯤ ꯉꯁꯤ ꯍꯧꯔꯦꯟ ꯅꯨꯡꯊꯤꯟ ꯅꯠꯇ꯭ꯔꯒ ꯍꯌꯦꯡꯒꯨꯝꯕ ꯑꯃꯨꯛ ꯏꯝꯐꯥꯜꯗ ꯂꯩꯒꯅꯤꯅ ꯑꯩ ꯁꯨꯝ ꯌꯨꯝꯗ ꯃꯇꯝ ꯈꯔ ꯂꯩꯕ ꯂꯥꯛꯄꯅꯤꯅ
ꯑꯣ
ꯑꯗꯨꯝ ꯌꯨꯝ ꯂꯥꯛꯇꯕꯁꯨ ꯀꯨꯏꯔꯦꯅ ꯁꯨꯝ ꯂꯥꯛꯄꯅꯤꯗ ꯊꯕꯛ ꯁꯨꯗꯦ ꯑꯩꯗꯤ
ꯅꯣꯏ ꯌꯨꯝꯗꯗꯤ ꯁꯥꯗꯕ꯭ꯔꯣ
ꯑꯁ ꯌꯥꯝ ꯁꯥꯏꯌꯦ ꯑꯩꯈꯣꯏ ꯑꯁꯤꯗꯗꯤꯀꯣ ꯅꯨꯡꯁꯥ ꯑꯃꯨꯛ ꯁꯥꯒꯅꯤ ꯑꯗꯨꯒ ꯉꯥꯏꯍꯥꯛ ꯂꯩꯔꯥ ꯅꯣꯡ ꯑꯃꯨꯛ ꯃꯪꯒꯅꯤ ꯑꯗꯣ ꯈꯪꯗꯦ ꯂꯩ ꯑꯁꯤ ꯑꯁꯨꯃꯥꯏꯅ ꯇꯧꯕꯁꯦ ꯌꯥꯝ ꯅꯨꯡꯉꯥꯏꯇꯦꯕ
ꯎꯝ
ꯑꯗꯨꯅ ꯍꯦꯟꯅ ꯁꯥꯈ꯭ꯔꯦ
ꯅꯣꯡ ꯆꯨꯕꯅ ꯄꯥꯝꯃꯤꯅ ꯑꯩꯗꯤ ꯁꯥꯕꯁꯦ ꯅꯨꯡꯉꯥꯏꯇꯦꯕ
ꯍꯣꯏ ꯅꯨꯡꯉꯥꯏꯇꯦ ꯌꯥꯝꯅ
ꯀꯨꯆꯨꯁꯨ ꯃꯨꯕꯅꯤꯅ ꯅꯨꯡꯁꯥ ꯁꯥꯔꯗꯤ ꯑꯃꯨꯛ ꯌꯥꯝ ꯃꯨꯁꯜꯂꯦꯕ ꯄꯥꯝ ꯀꯨꯆꯨ ꯃꯨꯏꯌꯦ ꯑꯩꯗꯤ
ꯑꯩꯁꯨ ꯃꯨꯏꯌꯦ
ꯁꯛꯅ ꯊꯤꯕꯅꯦ ꯁꯛ ꯊꯤꯔꯁꯨ ꯈꯔ ꯀꯨꯆꯨꯗꯨꯗꯤ ꯉꯥꯡꯉꯗꯤ ꯅꯨꯡꯉꯥꯏꯗꯅ ꯉꯧꯑꯗꯤ
ꯍꯣꯏ ꯁꯛ ꯊꯤꯔꯁꯨ ꯉꯥꯎꯔꯗꯤ ꯈꯔ ꯐꯖꯕꯅꯦ
ꯑꯧ ꯂꯣꯏ ꯄꯛꯄꯅꯦꯕ ꯀꯨꯁꯨ ꯉꯧꯔꯗꯤ ꯁꯛꯇꯣ ꯊꯤꯔꯁꯨ ꯁꯛ ꯊꯤꯕꯗꯨꯗꯤ ꯈꯔ ꯀꯦꯕ ꯌꯥꯏꯗꯅꯥ ꯑꯗꯣ ꯀꯆꯨ ꯀꯆꯨ ꯃꯨꯕꯗꯨꯗꯤ ꯀꯗꯥꯏꯗꯒꯤ ꯈꯣꯡ ꯈꯨꯠ ꯃꯨꯕꯗꯣ ꯀꯃꯥꯏ ꯀꯃꯥꯏꯅ ꯀꯦꯔꯒ ꯉꯧꯍꯟꯗꯣꯏꯅꯣꯕ
ꯑꯩꯁꯨꯅꯦ ꯑꯁ ꯒ꯭ꯌꯥꯟ ꯇꯥꯗ꯭ꯔꯦꯗ ꯑꯩꯗꯤꯅꯦ ꯃꯨꯔꯦ ꯀꯥꯟꯖꯤꯗ ꯑꯃꯨꯛ ꯍꯥꯏꯗꯤ ꯎꯝ ꯀꯩꯅꯣ ꯀ꯭ꯔꯤꯝ ꯀꯩꯀꯥꯁꯨ ꯇꯩꯅꯤꯡꯗꯦꯕꯀꯣ
ꯑꯁ ꯁꯥꯕ ꯁꯝꯃꯔꯗ ꯁꯝꯃꯔꯗ ꯀꯅꯥꯅ ꯀ꯭ꯔꯤꯝꯒ ꯀꯩꯒ ꯇꯩꯅꯥꯒꯦ ꯇꯩꯗꯦ ꯑꯣꯏꯂꯤ ꯑꯣꯏꯌꯦꯕꯀꯣ ꯑꯩꯒꯤ ꯏꯁꯀꯤꯟꯗꯣ ꯑꯗꯨꯗꯨꯒꯤ ꯁꯨꯨꯛꯇꯩ ꯇꯩꯕ ꯌꯥꯗ꯭ꯦ
ꯑꯩꯗꯤꯀꯣ ꯄꯨꯔꯥ ꯀꯩꯅꯣꯅꯦ ꯎꯝ ꯀꯦꯝꯇꯥ ꯇꯩꯗꯕꯤꯗꯒꯀꯣ ꯂꯧ ꯂꯧꯕꯨꯛ ꯀꯨꯝꯕꯁꯨ ꯑꯗꯨꯝ ꯆꯠꯄꯅꯦ ꯑꯩꯗꯤ ꯑꯗꯨ ꯀꯥ ꯊꯦꯛꯑꯒ ꯑꯗꯨꯝ ꯍꯜꯂꯛꯇꯣꯏꯅꯦ ꯃꯨꯔꯤ ꯀꯥꯟꯁꯤꯗꯀꯣ
ꯎꯝ
ꯍꯩꯅꯗꯕ
ꯁꯛꯊꯤꯔꯁꯨ ꯏꯁꯥ ꯏꯁꯥꯗꯗꯤ ꯀꯦꯅꯤꯡꯕꯒꯤ ꯄꯣꯛꯇꯕꯗꯣ
ꯎꯝ
ꯑꯗꯨꯒꯤ ꯑꯩꯈꯣꯏ ꯏꯆꯦꯁꯤꯡꯗꯗꯤ ꯉꯥꯡꯉꯦ ꯑꯩꯉꯣꯟꯗ
ꯆꯥꯛꯇꯤ ꯊꯣꯡꯕ ꯍꯩꯕ꯭ꯔꯣ
ꯍꯩꯌꯦ
ꯉꯁꯤꯁꯨ ꯅꯪꯅ ꯊꯣꯡꯉꯤꯔꯣ
ꯎꯝ ꯎ ꯉꯁꯤꯕꯨꯗꯤ ꯑꯩꯈꯣꯏ ꯏꯆꯦꯅ ꯊꯣꯡꯉꯦ ꯑꯌꯨꯛꯇꯕꯨꯗꯤ ꯃꯥꯅ ꯊꯣꯡꯕꯅꯤ
ꯅꯣꯏ ꯆꯦ ꯂꯩꯕ꯭ꯔꯣ ꯍꯥꯏꯖꯦ
ꯍꯣꯏ ꯏꯆꯦ ꯂꯩꯌꯦ
ꯑꯩꯁꯨ ꯏꯆꯦ ꯄꯥꯝꯃꯦ ꯑꯩꯅ ꯑꯍꯟ ꯑꯣꯏꯕꯒꯤ ꯏꯆꯦ ꯄꯥꯝꯃꯦ
ꯎꯝ ꯅꯪ ꯍꯧꯖꯤꯛ ꯀꯅꯥ ꯀꯅꯥ ꯂꯩꯔꯤꯅꯣ
ꯑꯩꯈꯣꯏ ꯐꯦꯃꯤꯂꯤ ꯑꯩꯈꯣꯏ ꯃꯃꯥ ꯕꯕꯥ ꯏꯆꯤꯟ ꯏꯅꯥꯎ
ꯑꯣ ꯐꯩꯅꯦ ꯅꯣꯏꯗꯤ ꯄꯨꯂꯞ ꯂꯩꯕ ꯐꯪꯕꯅꯤꯅ ꯑꯁ ꯈꯪꯗꯦꯗ ꯑꯩ ꯎꯝ
ꯉꯁꯤ ꯅꯠꯇ꯭ꯔꯒ ꯍꯌꯦꯡꯒꯨꯝꯕ ꯕꯖꯥꯔ ꯆꯠꯁꯤꯔꯥ ꯈꯟꯕꯅꯦ ꯑꯃꯨꯛ ꯑꯗꯨꯗ ꯂꯩꯕ ꯆꯠꯇꯣꯏꯅꯦꯕꯀꯣ ꯑꯩ
ꯑꯣ
ꯌꯨꯝꯗꯁꯨ ꯂꯥꯛꯇꯕ ꯀꯨꯏꯔꯦ ꯑꯗꯨꯒꯤ ꯁꯨꯝ ꯀꯣꯏꯔꯛꯄꯅꯤꯗ
ꯑꯗꯣ ꯅꯪ ꯒ꯭ꯔꯦꯖꯨ ꯒ꯭ꯔꯦꯖꯨꯦꯁꯟ ꯂꯣꯏꯔꯗꯤ ꯑꯗꯨꯝ ꯑꯇꯩ ꯊꯕꯛ ꯇꯧꯕ ꯌꯥꯗ꯭ꯔꯣ ꯇꯧꯕ꯭ꯔꯣ
ꯑ ꯇꯧꯗꯦ ꯍꯧꯖꯤꯛ ꯂꯣꯏꯗ꯭ꯔꯤꯌꯦ ꯑꯩꯗꯤ
ꯑꯣ ꯑꯩ ꯅꯪꯅ ꯁ꯭ꯀꯨ ꯀꯥꯕ ꯂꯣꯏꯔꯦ ꯍꯥꯏ ꯅꯪꯅ ꯁ꯭ꯀꯨꯜ ꯀꯥꯕ ꯂꯣꯏꯔꯦ ꯍꯥꯏꯗꯨꯗ ꯑꯩꯗꯤ ꯒ꯭ꯔꯦꯖꯨꯋꯦꯁꯟ ꯂꯣꯏꯔꯝꯃꯅꯤꯅ ꯈꯟꯕꯅꯤ
ꯑꯩꯗꯤ ꯇꯨꯋꯦꯜꯐ ꯐꯥꯎ ꯍꯥꯏꯕꯅꯤ
ꯑꯣ ꯑꯩꯗꯤ ꯒ꯭ꯔꯦꯖꯨꯋꯦꯁꯟ ꯂꯣꯏꯔꯦ
ꯂꯣꯏꯔꯦ
ꯑꯣ ꯇꯨ ꯊꯥꯎꯖꯟ ꯇ꯭ꯋꯦꯟꯇꯤ ꯐꯥꯏꯚꯇꯒꯤ ꯂꯣꯏꯔꯦ
ꯌꯥꯝ ꯊꯨꯏꯅ ꯑꯗꯨꯗꯤ ꯑꯩ ꯀꯩꯅꯣ ꯇꯧꯗ꯭ꯔꯤꯌꯦ ꯍꯟꯗꯛ ꯀꯩꯅꯣ ꯊꯥꯕꯅꯦ ꯎꯝ ꯐꯣꯔꯠꯀꯤꯀꯣ
ꯑꯣ
ꯑꯗꯣ ꯍꯟꯗꯛꯇꯤ ꯀꯩꯅꯣ ꯄꯤꯕꯅꯤꯅ ꯁꯦꯟꯇꯔ ꯄꯤꯕꯅꯤꯅꯀꯣ ꯕꯦꯛ ꯆꯥꯗꯧꯁꯨ ꯃꯥꯜ
ꯌꯥꯝ ꯂꯨꯋꯦ ꯍꯥꯏꯌꯦ ꯏꯃꯥꯟꯅꯕꯤꯁꯤꯡꯁꯨ ꯑꯩꯒꯤ ꯏꯅꯥꯎꯄꯤ ꯀꯥꯆꯤꯟꯁꯤꯡꯁꯨ ꯊꯥꯏꯌꯦꯕꯀꯣ ꯑꯗꯨꯗꯣ ꯌꯥꯝ ꯂꯨꯑꯦ ꯍꯥꯏꯌꯦ ꯏꯁꯇ꯭ꯔꯤꯛ ꯇꯧ ꯌꯥꯝ ꯇꯧꯋꯦ ꯍꯥꯏꯌꯦ
ꯑꯁ ꯏꯁꯇ꯭ꯔꯤꯛ ꯌꯥꯝ ꯑꯣꯏꯕꯅꯦ ꯍꯟꯗꯛꯇꯣ ꯈꯪꯗꯦ ꯑꯩꯈꯣꯏꯗꯤ ꯎꯝ ꯎꯝ ꯐꯥ ꯑꯗꯨꯝ ꯑꯩꯈꯣꯏꯗ ꯑꯩꯅ ꯐꯝꯕ ꯀꯥꯗꯣ ꯑꯗꯨꯝ ꯅꯨꯡꯇꯤꯒꯤ ꯐꯥꯏꯗ
ꯑꯩ ꯃꯤ ꯐꯥꯕ ꯍꯥꯏꯗꯣ ꯃꯤ ꯃꯤ ꯃꯍꯨꯠ ꯊꯥꯕꯁꯨ ꯐꯥꯕ ꯃꯥꯂꯦ ꯍꯥꯏꯕ
ꯑꯣ ꯑꯗꯨꯁꯨ ꯐꯥꯕꯅꯦ ꯑꯗꯣ ꯃꯣꯏꯒꯤ ꯎꯝ ꯑꯩꯈꯣꯏꯒꯤ ꯑꯦꯗꯃꯤꯠ ꯀꯥꯔꯠꯇꯣ
ꯎꯝ
ꯑꯗꯣ ꯁꯛꯇꯣ ꯃꯥꯟꯅꯗ꯭ꯔꯗꯤ ꯀꯩꯅꯣ ꯍꯥꯏ ꯀꯩꯅꯣ ꯇꯧꯕꯅꯦ ꯑꯁ ꯅꯪꯔꯣ ꯌꯥꯝ ꯍꯪꯕꯅꯦ ꯑꯗꯨꯁꯨ
ꯁꯛꯄꯥꯎ ꯌꯦꯡꯕꯅꯤ
ꯑꯩꯁꯨ ꯃꯤ ꯃꯍꯨꯠ ꯊꯥꯒꯦꯅ ꯇꯧꯕꯅꯦꯕꯀꯣ ꯑꯩꯒꯤ ꯀꯥꯖꯤꯟꯒꯤ ꯂꯝꯕꯤꯁꯨ ꯆꯠꯄ ꯌꯥꯗ꯭ꯔꯤꯗꯅ ꯈꯨꯟꯗꯒꯤ ꯑꯗꯨꯗꯨꯒꯤ ꯑ ꯑꯩ ꯑꯩꯉꯣꯟꯗ ꯊꯥꯕꯤꯌꯨꯅ ꯍꯥꯏꯕꯅꯦ ꯏꯁꯇ꯭ꯔꯤꯛ ꯑꯣꯏ ꯃꯜꯂꯦ ꯍꯥꯏꯕꯗꯨꯗ ꯁꯦꯟꯇꯔ ꯍꯣꯡꯅꯕ ꯈꯔ ꯇꯧꯔꯒ ꯃꯥ ꯑꯗꯨꯝ ꯅꯣꯅꯦꯗ ꯊꯥꯖꯟꯂꯦ
ꯎꯝ ꯑꯩꯖꯨ ꯍꯥꯏꯕꯗꯤ ꯎꯝ ꯑꯃ ꯁꯕꯖꯦꯛ ꯑꯃꯗꯤ ꯑꯩ ꯊꯥꯗ꯭ꯔꯦ ꯍꯟꯗꯛ ꯍꯥꯏꯕ ꯑꯗꯨ ꯅꯨꯃꯤꯠꯇꯣ ꯑꯦꯛꯖꯥꯝ ꯑꯇꯣꯞꯄꯁꯨ ꯂꯩꯌꯦꯕꯀꯣ
ꯎꯝ
ꯑꯗꯨꯒꯤ ꯎꯝ ꯑ ꯀꯩꯅꯣ ꯇꯧꯋꯦꯕ ꯍꯥꯏꯗꯤ ꯑꯅꯤ ꯑꯅꯤ ꯆꯠꯄ ꯌꯥꯗ꯭ꯔꯕꯅꯤꯅ ꯃꯤ ꯃꯍꯨꯠ ꯆꯠ ꯊꯥꯕꯗꯣ ꯑꯩꯁꯨ ꯀꯤꯕꯀꯣ ꯑꯩ ꯏꯆꯦꯗ ꯊꯥꯕꯤꯌꯣ ꯍꯥꯏꯒꯦ ꯇꯧꯕꯅꯦ ꯑꯗꯨꯖꯨ ꯑꯩꯗꯣ ꯀꯤꯕ ꯑꯗꯨ ꯕꯦꯛ ꯆꯥꯖꯔꯁꯅꯨ ꯑꯃ ꯆꯥꯔꯦ